ꯇꯥꯔꯕꯣ
ꯑ
ꯇꯥꯕꯔꯣ ꯇꯥꯏꯌꯦ ꯇꯥꯏꯌꯦ ꯀꯩꯗꯧꯔꯤꯅꯣ
ꯑꯩ ꯔꯨꯖꯕꯒ ꯍꯣꯏꯗ ꯉ ꯍꯥꯏꯅꯤ
ꯅꯨꯡꯉꯥꯏꯔꯦꯀꯣ ꯃꯤꯗꯤ ꯥꯟꯟꯅ ꯏꯔꯨꯔ ꯂꯩꯔꯝꯃꯦꯀꯣ ꯑꯩꯗꯤ ꯉꯁꯤ ꯁꯥꯕꯒꯤ ꯌꯨꯝꯗꯒꯤ ꯊꯣꯛꯀꯦꯗ ꯇꯣꯝꯅ ꯍꯤꯞꯄꯒ ꯂꯩꯕꯅꯦ
ꯅꯪꯕꯨ ꯀꯔꯝ ꯀꯥꯟꯗ ꯊꯣꯛꯇ
ꯈꯀꯦ ꯎꯝ
ꯅꯕꯨ ꯀ ꯀꯥꯟꯗ ꯃꯥ ꯄꯥꯟꯊ
ꯑꯗꯨꯅꯤ ꯑꯗꯨꯝ ꯅꯍꯥꯟ ꯉꯁꯥꯏꯒꯤ ꯑꯩ ꯃꯊꯛꯇꯣ ꯑꯗꯨꯝ ꯅꯍꯥꯟ ꯉꯔꯥꯡꯒꯨꯝꯕ ꯐꯣꯟ ꯇꯧꯕꯗꯤ ꯅꯣꯏ ꯐꯣꯟ ꯇꯧꯕꯁꯦ ꯃꯊꯛꯇ ꯑꯗꯨꯝ ꯀꯥꯔꯒ ꯇꯧꯋꯦꯕ
ꯑꯥ
ꯉꯁꯤꯒꯤ ꯅꯨꯡꯁꯥꯁꯦꯗꯤ ꯅꯍꯥꯟꯅꯤ ꯈꯔ ꯊꯤꯛ ꯍꯦꯜꯂꯦꯕꯀꯣ
ꯑ
ꯀꯟꯅ ꯁꯥꯖꯤꯜꯂꯛꯄ ꯑꯗꯨꯒꯤ ꯇꯦꯔꯦꯁꯇ ꯑꯣꯏꯔꯁꯨ ꯌꯥꯝ ꯁꯥꯏꯌꯦꯕ ꯑꯗꯨꯒꯤ ꯑꯩꯅ ꯇꯟꯕꯗꯨꯒꯤ ꯇꯣꯛꯈ꯭ꯔꯕ ꯆ ꯂꯩꯒꯗ ꯍꯣꯏ ꯗꯨ ꯀꯥꯗ ꯂꯩꯔꯒ ꯑꯗꯨꯝ ꯂꯩꯕꯅꯦ ꯑꯁ ꯅꯨꯡꯁꯥ ꯀꯟꯕꯗꯨꯗꯗꯤ ꯀꯟꯃꯟꯕꯒꯤ ꯇꯜꯂꯦꯕꯀꯣ ꯑꯗꯨꯒꯤ
ꯄꯨꯅꯦ
ꯅꯣꯏꯗꯤ ꯀꯔꯤ ꯃꯊꯦꯜ ꯇꯧꯔꯒꯦ
ꯑꯩꯈꯣꯏ ꯈꯥꯃꯦꯟꯅꯦ ꯑꯂꯨꯅꯦ
ꯇꯧꯋ ꯑꯗꯨꯗꯤ ꯍꯥꯎꯋꯏꯗ ꯌꯦꯟꯁꯥꯡꯗꯤ
ꯅꯣꯏꯗꯤ
ꯑꯩꯈꯣꯏꯗꯤ ꯉꯁꯤꯁꯦ ꯑꯩꯅ ꯇꯧꯋꯦ ꯑꯗꯨꯝ ꯎꯝ ꯆꯝꯐꯨꯠꯇꯣ
ꯑꯥ
ꯆꯝꯐꯨꯠꯃꯛꯁꯨ ꯅꯠꯇꯦꯗ ꯑꯗꯨꯝ ꯈꯔ ꯍꯋꯥꯏꯗꯣ ꯃꯔꯣꯔꯣꯛ ꯌꯥꯝ ꯊꯥꯛꯇꯕꯤꯗꯒꯣ
ꯑꯥ
ꯑꯗꯨꯝ ꯊꯣꯡꯉ ꯆꯥꯏꯌꯦ ꯑꯗꯨ ꯃꯣꯔꯣꯛꯇꯤ ꯌꯥꯝ ꯍꯥꯞꯇꯦꯗꯤ
ꯀꯩꯅꯣ ꯆꯝꯐꯨꯠꯇꯕꯨꯃꯣ ꯍꯥꯞꯄ꯭ꯔꯣ ꯍꯥꯏꯁꯤꯕꯣ
ꯍꯥꯏꯗꯤ ꯍꯋꯥꯏ ꯍꯋꯥꯏ ꯀꯟꯇꯛꯀꯤꯒꯨꯝꯕꯅꯦꯕ ꯑꯗꯨ ꯑꯗꯨꯝ ꯑꯩꯈꯣꯏꯗꯤ ꯉꯥꯔꯤꯒꯨꯝꯕ ꯊꯥꯛꯇꯕꯤꯗ ꯆꯝꯐꯨꯠꯅꯤ ꯍꯥꯏꯔꯁꯨ ꯑꯗꯨꯝ ꯊꯣꯡꯉꯦꯕ ꯎꯝ ꯑꯗꯨ ꯉꯥꯔꯤ ꯍꯥꯞꯄꯗꯤ ꯑꯗꯨꯝ ꯆꯝꯐꯨꯠꯇ ꯌꯥꯎꯔꯦꯅ
ꯑꯣ
ꯑꯗꯨꯒꯤꯅꯦꯗ ꯑꯗꯨꯒꯤ ꯆꯝꯐꯨꯠꯇꯨꯅꯦ ꯑꯩꯈꯣꯏ ꯆꯦ ꯑꯩꯈꯣꯏ ꯆꯦꯑꯒ ꯉꯁꯥꯏ ꯑꯩꯈꯣꯏꯅꯤ ꯍꯤꯞꯄꯒ ꯂꯩꯃꯤꯟꯅꯕꯅꯦ ꯑꯗꯣ ꯉꯁꯤꯗꯣ ꯀꯣꯛ ꯌꯥꯝ ꯉꯥꯎꯋꯦ ꯕ ꯕꯣꯜ ꯌꯦꯡꯕꯗꯣ ꯊꯦꯡꯅ ꯑꯃꯨꯛ ꯌꯦꯡꯕꯤ ꯑꯁ ꯊꯦꯡꯅ ꯑꯃꯨꯛ ꯌꯦꯡꯕꯤꯔꯦ ꯑꯗꯨꯒ ꯀꯩꯅꯣꯃ ꯑꯗꯨꯝ ꯇꯧꯔ ꯂꯩꯕꯒꯤꯀꯣ
ꯑꯥ
ꯀꯣꯛ ꯑꯗꯨꯝ ꯉꯥꯎꯋꯦ ꯑꯩꯈꯣꯏ ꯇꯨꯝꯃꯒ ꯂꯩꯕꯅꯦ ꯀꯣꯛꯇꯣ ꯆꯤꯛ ꯆꯤꯛ
ꯁꯥꯖꯨ ꯁꯥꯕ ꯑꯗꯨꯗꯅꯤꯅꯦ ꯇꯧꯔꯤꯖꯦ
ꯍꯣꯏ ꯑꯁ ꯇꯧꯔꯦ ꯑꯃꯨꯛ ꯍꯧꯔꯦ ꯇꯣ ꯑꯩꯈꯣꯏ ꯏꯔꯣꯝꯒꯤ ꯌꯣꯡꯁꯤꯡꯁꯦ ꯑꯃꯨꯛ ꯁꯥꯟꯅꯔ ꯂꯩꯔꯦ ꯑꯩ ꯑꯃꯊꯛ ꯀꯥꯔꯤꯅꯦ ꯅꯪ ꯐꯣꯟ ꯇꯧꯒꯦ ꯍꯥꯏꯅ ꯊꯣꯛꯏꯅꯦ
ꯌꯦꯡꯉꯨ ꯀꯩꯅꯣ
ꯑꯗꯨꯅꯦ ꯁꯤ ꯌꯣꯡꯈꯣꯏ ꯌꯦꯡꯉꯥ ꯑꯩ ꯃꯇꯝ ꯂꯦꯜꯂꯤꯅꯦ
ꯄꯥꯟꯕꯤꯗ ꯀꯩꯅꯣ ꯇꯧꯔ ꯂꯩꯔꯦ ꯑꯥ ꯑꯩꯈꯣꯏꯔꯣꯝꯗꯤ ꯌꯣꯡꯗꯒꯤ ꯀꯔꯤꯗꯒꯤ ꯌꯥꯝꯅ ꯄꯩꯔ ꯂꯩꯌꯦꯕ
ꯑꯁ ꯌꯦꯡ ꯅꯨꯡꯉꯥꯏꯔꯝꯅꯤꯀꯣ
ꯍꯣꯏ ꯅꯨꯡꯉꯥꯏꯌꯦ ꯑꯁ ꯅꯪꯒ ꯂꯩꯔꯗꯤ ꯌꯥꯝ ꯅꯨꯡꯉꯥꯏꯗꯣꯏꯅꯦ ꯍꯥꯏꯗꯤ ꯅꯪꯒ ꯌꯥꯎꯔꯗꯤ ꯍꯣꯏ ꯅꯪꯒ ꯌꯥꯎꯔꯗꯤ ꯁꯤ ꯑꯩꯈꯣꯏꯅꯤ ꯂꯥꯜꯂꯒ ꯍꯧꯖꯤꯛ ꯌꯣꯡ ꯌꯥꯝ ꯂꯩꯌꯦꯕ ꯑꯗꯨꯔꯣꯝꯗ ꯆꯠꯄ ꯌꯥꯏꯑꯕ
ꯅꯨꯡꯗꯥꯡ ꯋꯥꯏꯔꯝ ꯗꯥꯏꯗꯒꯥꯖꯦ
ꯍꯣꯏ
ꯅꯨꯡꯉꯥꯏꯔꯗꯧꯅꯤ ꯆꯠꯄꯒꯁꯦ
ꯑꯩꯈꯣꯏꯒꯤ ꯑꯩꯈꯣꯏ ꯌꯨꯝꯒꯤ ꯃꯅꯥꯛꯇ ꯍꯦꯛ ꯌꯦꯡꯊꯣꯛꯄꯗ ꯌꯣꯡꯁꯨ ꯂꯩꯔꯦꯀꯣ
ꯎꯝ
ꯑꯗꯣ ꯍꯥꯃꯦꯡꯁꯨ ꯂꯩꯌꯦꯀꯣ ꯑꯁꯦ ꯃꯣꯏꯁꯦ ꯑꯗꯨꯝ ꯑꯥ ꯏꯪꯕ ꯃꯐꯝꯗ ꯎꯒꯨꯝꯕ ꯌꯥꯝ ꯍꯧꯕꯗ ꯃꯄꯨꯁꯤꯡꯅꯁꯨ ꯄꯨꯜꯂꯒ ꯊꯝꯃꯦꯕ
ꯑꯥ
ꯑꯗꯨꯒꯤꯅꯤꯗ
ꯅꯣꯏ ꯑꯗꯨꯗ ꯍꯩꯅꯧ
ꯍꯩꯅꯧ ꯑꯃ ꯄꯥꯟꯗꯔꯣ ꯍꯩꯅꯧ ꯄꯥꯟꯗꯦ ꯑꯗꯨꯕꯨ ꯄꯨꯡꯗꯣꯟ ꯄꯥꯟꯕꯤꯗꯣ
ꯑꯥ
ꯑꯩꯈꯣꯏ ꯃꯄꯨꯒꯤ ꯃꯄꯨꯈꯩꯒꯤ ꯌꯥꯝ ꯆꯧꯕ ꯂꯩꯌꯦ
ꯑꯥ
ꯌꯥꯝ ꯄꯥꯜꯂꯦ ꯈꯤꯇꯥꯡ ꯐꯥꯎꯔꯗꯤ ꯌꯥꯝ ꯄꯥꯜꯂꯦ
ꯄꯨꯡꯗꯣꯟ ꯍꯥꯏ
ꯀꯥꯕ ꯉꯝ ꯍꯣꯏ ꯍꯣꯏ ꯍꯣꯏ ꯄꯨꯡꯗꯣꯟ ꯄꯥꯜꯂꯦꯕ ꯐꯖꯅ ꯑꯁ ꯊꯥꯏꯅ ꯊꯥꯏꯅ ꯑꯩꯈꯣꯏꯅ ꯄꯨꯡꯗꯣꯟ ꯅꯠꯗꯕ ꯏꯃꯥꯟꯅꯕꯤ ꯑꯃ ꯀꯣꯂꯦꯖꯀꯤ ꯃꯈꯥꯗ ꯂꯩꯕꯗꯣ ꯍꯩ ꯂꯧꯕꯗꯣ ꯅꯤꯡ
ꯕꯨꯔꯣꯏ ꯕꯨꯔꯣꯏ ꯕꯨꯔꯣꯏ ꯍꯥꯎꯁꯨ ꯍꯥꯎꯕꯅꯦ
ꯍꯣꯏꯅꯦ ꯍꯥꯎꯕꯅꯦ ꯑꯗꯨ ꯅꯤꯡꯁꯤꯡꯗ꯭ꯔꯣ
ꯍꯣꯏ ꯑꯣ ꯑꯗꯨ ꯕꯣꯔꯣꯏ ꯈꯛꯇ ꯅꯠꯇꯦꯅꯦ ꯑꯃꯗꯣ ꯀꯩꯕꯥ ꯍꯥꯏꯌꯥꯏꯔꯣ
ꯌꯥꯏꯔꯣ ꯍꯣꯏ ꯍꯩꯌꯥꯏꯅꯦ
ꯔꯦꯠ ꯔꯦꯠ ꯇꯣ ꯑꯉꯥꯡꯕ ꯃꯆꯨꯒꯤ
ꯈꯪꯉꯦ ꯈꯪꯉꯦ
ꯑꯗꯨꯅ ꯑꯁꯪꯕꯒ ꯇꯧꯔꯒ ꯄꯨꯈ꯭ꯔꯤꯗꯒ ꯇꯥꯔꯒ
ꯑꯗꯨꯅꯦ ꯑꯗꯨꯅꯦ
ꯈꯨꯟꯕꯗꯣ ꯑꯩꯈꯣꯏꯅ
ꯍꯣꯏ ꯊꯥꯏꯅꯗꯤ ꯀꯩꯅꯣ ꯑꯩ ꯑꯗꯨ ꯑꯩꯈꯣꯏꯒꯤ ꯀꯣꯂꯦꯖ ꯀꯥꯗ꯭ꯔꯤꯉꯩꯗ ꯕꯣꯔꯣꯏ ꯄꯥꯟꯕꯤ ꯑꯆꯧ ꯑꯆꯧꯕꯗꯣ ꯍꯥꯏꯗꯤ ꯕꯣꯔꯣꯏ ꯑꯆꯧꯅ ꯑꯗꯨꯒꯤꯗꯤ ꯍꯥꯏꯗꯤ ꯑꯩ ꯋꯥꯈꯜꯗꯤ ꯑꯩꯈꯣꯏ ꯑꯩꯈꯣꯏꯅ ꯂꯩꯕ ꯇꯝꯄꯥꯛꯇꯨꯗ ꯑꯗꯨꯒꯨꯝꯕ ꯄꯥꯍꯟꯗꯦ ꯈꯜꯂꯤꯅꯦꯕ ꯑꯕꯣꯛ ꯑꯩꯈꯣꯏꯅꯁꯨ ꯈꯪꯗꯦꯕ ꯑꯗꯨꯗ ꯄꯥꯜꯂꯦ ꯍꯥꯏꯕꯗꯣ ꯑꯗꯥ ꯃꯄꯥꯜꯂꯣꯝꯗꯒꯤꯩ ꯄꯨꯊꯣꯛꯑꯒꯗꯤ ꯍꯦꯛ ꯌꯣꯜꯂꯒꯗꯤ ꯆꯥꯏꯌꯦꯅ ꯑꯩꯈꯣꯏꯗꯣ
ꯍꯣꯏ ꯑꯣ ꯌꯣꯟꯕ ꯄꯣꯠꯇꯨꯗꯤ ꯑꯩꯈꯣꯏꯗꯣ ꯆꯥꯅꯤꯡꯗꯕꯅꯦ ꯍꯥꯏꯕ
ꯍꯣꯏ ꯑꯗꯨꯒꯤꯅ ꯍꯦꯟꯅ ꯍꯥꯎꯇ꯭ꯔꯥ
ꯎꯝ
ꯑꯗꯨꯒꯤ ꯑꯩꯅ ꯑꯦ ꯑꯩꯒꯤ ꯑꯕꯣꯛꯇ ꯍꯥꯏꯕꯅꯦ ꯑꯩꯅ ꯑꯩꯈꯣꯏꯒꯤ ꯀꯣꯂꯦꯖꯀꯤ ꯃꯈꯥꯗ ꯂꯩ ꯍꯥꯏꯔ ꯑꯦ ꯑꯗꯨꯁꯨ ꯑꯩꯈꯣꯏꯔꯣꯝ ꯑꯩꯈꯣꯏꯒꯤ ꯇꯝꯄꯥꯛꯀ ꯋꯥ ꯍꯧꯕ꯭ꯔꯣꯅꯦ ꯈꯣꯠꯄ꯭ꯔꯣꯅꯦ ꯍꯥꯏꯔꯛꯄꯅꯦꯕ ꯍꯥꯏꯅ ꯍꯣꯏ ꯍꯧꯋꯦꯗ ꯈꯣꯠꯂꯦꯗ ꯀꯥꯏꯕꯒꯤ ꯃꯥꯅ ꯑꯣ ꯐꯩ ꯃꯥ ꯃꯥ ꯌꯥꯝ ꯄꯥꯝꯕꯅꯦ ꯑꯩ ꯑꯗꯨꯝ ꯍꯦꯛꯒ ꯄꯨꯑꯦꯅ ꯑꯕꯣꯛꯀ ꯏꯃꯥꯇꯣꯟꯒꯤꯒ ꯑꯗꯨꯝ ꯄꯤꯔꯤꯅꯦ ꯑꯩ ꯐꯦꯛꯄ ꯈꯨꯠꯇꯤ ꯈꯪꯗꯦ ꯉꯁꯤ ꯇꯥꯏꯌꯦ ꯇꯥꯏꯌꯦ
ꯎꯝ ꯇꯥꯏꯌꯦ ꯇꯥꯏ ꯃꯈꯣꯟꯗꯣ ꯇꯞꯊꯈꯤꯕ ꯃꯥꯟꯕ
ꯑꯣ ꯍꯨꯏ ꯈꯣꯡꯕ ꯇꯥꯗ꯭ꯔꯣ
ꯇꯥꯗꯦꯗ
ꯑꯁ ꯑꯩꯈꯣꯏ ꯂꯩꯀꯥꯏꯁꯦ ꯍꯨꯏ ꯑꯩꯈꯣꯏ ꯑꯩꯈꯣꯏ ꯌꯨꯝꯒꯤ ꯃꯅꯤꯡꯗꯣ
ꯑꯝ
ꯍꯨꯏ ꯑꯅꯤꯁꯦ ꯉꯁꯤ ꯉꯁꯥꯏ ꯈꯣꯡ ꯂꯩꯅ ꯀꯃꯥꯏꯅ ꯇꯧꯕꯅꯣ ꯈꯪꯗꯦ ꯍꯨꯏꯒꯤ ꯃꯃꯥ ꯅꯪꯗꯤ ꯈꯪꯂꯝꯒꯅꯤ ꯅꯪꯗꯤ ꯍꯨꯏ ꯌꯥꯝ ꯅꯨꯡꯁꯤꯕꯅꯤꯅ
ꯈꯪꯗꯦꯍꯦ ꯍꯨꯏ ꯈꯣꯡꯉꯣ ꯑꯩ ꯀꯃꯥꯏ ꯈꯪꯗꯣꯏꯅꯣ
ꯉꯁꯥꯁꯦ ꯈꯣꯡꯒ ꯂꯩꯕꯅꯦ ꯑꯩꯈꯣꯏꯅꯦ ꯇꯨꯝꯕ ꯂꯩꯕꯗꯣ ꯑꯗꯨ ꯈꯪꯗꯦ ꯑꯗꯨꯝ ꯈ꯭ꯋꯥꯡꯉ ꯈ꯭ꯋꯥꯡꯉ ꯏꯆꯦꯈꯣꯏꯅꯤ ꯉꯁꯥꯏ ꯑꯩꯈꯣꯏ ꯁꯤꯡꯖꯨ ꯍꯈꯣꯏꯅꯤ ꯁꯤꯡꯖꯨ ꯆꯥꯥꯁꯦ ꯍꯥꯏꯅ ꯁꯤꯡꯖꯨ ꯃꯔꯅꯛ ꯁꯦꯝꯃꯦ
ꯑꯝ
ꯇꯤ ꯍꯨꯏ ꯈꯣꯡꯕꯁꯨ ꯀꯣꯛ ꯉꯥꯎꯗ꯭ꯔꯥ ꯀꯣꯛꯃꯜꯂꯗꯤ ꯑꯗꯨꯒꯤ ꯀꯩꯅꯣ ꯃꯣꯏꯁꯦ ꯅꯍꯥꯟꯗꯤ ꯑꯗꯨꯝ ꯈꯣꯡꯗꯕꯅꯦꯕ
ꯑ
ꯉꯁꯤꯁꯦ ꯍꯦꯟꯖꯤꯟꯅ ꯈꯣꯡꯉꯦ ꯍꯥꯏꯔ ꯂꯩꯕꯅꯦꯕꯗꯣ ꯈꯪꯗꯦ ꯑꯗꯨ ꯃꯆꯥ ꯑꯛꯁꯨ ꯑꯗꯨꯝ ꯈꯣꯡ ꯂꯩꯕꯅꯤ ꯈꯪꯗꯦ ꯅꯨꯡꯒꯤ ꯅꯨꯡꯁꯤꯕꯅꯤꯅꯦ ꯑꯁ ꯑꯁꯤꯗ ꯂꯩꯕ ꯍꯨꯏꯁꯤꯡꯗꯤ ꯅꯨꯡꯁꯤꯌꯦ ꯍꯣꯏ ꯅꯪꯕꯨꯗꯤ ꯉꯝꯃꯣꯏꯗ ꯍꯨꯏ ꯑꯗꯨꯝ ꯍꯦꯟꯅ ꯂꯨꯅ ꯈꯟꯕꯅꯤꯅꯀꯣ
ꯃꯈꯨꯠꯀ ꯄꯤꯔꯛꯄꯅꯦ ꯃꯈꯨꯠꯀ ꯄꯤꯔꯛꯄꯅꯦ ꯑꯩꯈꯣꯏ ꯑꯗꯨꯝ ꯑꯗꯨꯃꯥꯏꯅ ꯇꯧꯔꯛꯑꯗꯤ ꯍꯣꯏ
ꯑꯩꯈꯣꯏ ꯍꯨꯏꯗꯨꯅꯅꯦ ꯉꯁꯤ ꯀꯥꯏ ꯀꯥꯏ ꯆꯠꯂꯨꯔꯕꯅꯣ ꯈꯪꯗꯦ ꯃꯣꯠ ꯃꯣꯠꯀꯩ ꯂꯣꯏ ꯂꯥꯛꯏꯅꯤ
ꯑꯁ ꯑꯁ ꯑꯁ ꯑꯁ ꯁꯥꯃꯟꯕꯒꯤ ꯀꯣꯏꯕ ꯆꯠꯄ ꯑꯣꯏꯔꯝꯃꯅꯤ ꯃꯣꯏꯁꯨ
ꯑꯁ ꯑꯃꯁꯨ ꯏꯟꯅꯔꯛꯌꯦ ꯃꯥꯏ ꯃꯃꯥꯟꯅꯕ꯭ꯔꯥ ꯀꯔꯤꯅꯣ
ꯑꯣ
ꯕꯦꯔꯅꯤ ꯍ ꯂꯧꯕ ꯌꯥꯗꯦ
ꯇꯜꯂꯦꯗ ꯅꯪꯒꯤ ꯋꯥꯔꯤ ꯑꯣꯏꯅ ꯍꯜꯂꯨꯒ ꯌꯥꯗꯦ ꯍꯥꯏꯕꯗꯣ ꯆꯨꯝꯃꯦ
ꯁꯤ
ꯇꯅꯤꯗꯕꯅꯤ ꯍꯥꯜꯂꯣ ꯌꯥꯗꯗꯤ
ꯇꯥꯜꯂꯤꯅꯤꯅꯦ ꯇꯥꯜꯂ ꯆꯠꯍꯟꯈ꯭ꯔꯤꯅꯦ
ꯃꯃꯥꯟꯅꯕꯤ ꯃꯃꯥꯟꯅꯕ ꯌꯥꯝꯅꯗꯤ ꯂꯩꯕꯅꯦ ꯍꯨꯏꯁꯤꯡꯗꯨꯀꯣ ꯇꯧꯕꯅꯦ ꯃꯣꯏꯒꯤ ꯌꯥꯝꯅ ꯂꯨꯅ ꯇꯤꯟꯅꯕꯒꯤ ꯇꯥꯏꯞꯇ ꯑꯗꯨꯝ ꯂꯥꯛꯄꯗꯨꯁꯨ ꯌꯥꯎꯕꯅꯦꯕ
ꯆꯥꯛꯄꯣ ꯂꯥꯝꯖ ꯂꯩ ꯍꯥꯏꯗꯤ
ꯑꯁ ꯑꯩꯁꯨꯅꯤ ꯑꯩꯗꯤ ꯉꯁꯥꯏꯗꯤ ꯁꯤꯡꯖꯨ ꯑꯩꯈꯣꯏꯅꯤ ꯁꯤꯡꯖꯨ ꯍꯈꯣꯏꯅꯤ ꯁ꯭ꯋꯥꯏꯗ ꯂꯩꯕ ꯑꯩꯈꯣꯏꯒꯤ ꯌꯨꯝ ꯃꯅꯤꯡꯒꯤ ꯁꯤꯡ ꯄꯥꯠ ꯁꯤꯡ ꯍꯧꯋꯦ ꯍꯥꯏꯗ꯭ꯔꯥ ꯑꯗꯨꯒꯤ ꯃꯅꯥ ꯅꯨꯡꯇꯤꯒꯤ ꯑꯃ ꯑꯅꯤ ꯑꯃ ꯑꯅꯤ ꯑꯗꯨ ꯂꯣꯏꯗꯧꯔꯦ
ꯑ
ꯍꯥꯎꯋꯦ ꯍꯥꯏꯅꯀꯣ
ꯑ
ꯉꯁꯤꯅ ꯈꯔ ꯍꯦꯛꯑꯅꯤ ꯑꯃꯨꯛ ꯂꯥꯛꯑꯅꯤ ꯉ ꯉꯁꯤꯅ ꯑꯃꯨꯛ ꯈꯔ ꯍꯦꯛꯑꯅꯤ ꯑꯗꯣꯝꯍꯦꯕ
ꯑꯥ ꯉꯁꯥꯏ ꯅꯪꯒꯤ ꯅꯃꯥꯟꯅꯕꯤ ꯑꯩꯈꯣꯏꯒꯁꯨ ꯑꯩꯒꯁꯨ ꯇꯤꯟꯅꯕꯗꯣ
ꯍꯣꯏ ꯍꯣꯏ ꯍꯣꯏ
ꯑꯗꯨꯒꯁꯨ ꯋꯥꯔꯤ ꯁꯥꯟꯅꯔꯝꯕꯅꯦ ꯑꯩꯁꯦ ꯌꯥꯝ ꯀꯨꯏ ꯁꯥꯟꯅꯔꯝꯕꯅꯦ ꯑꯗꯨꯒ ꯑꯃꯨꯛ ꯊꯝꯈ꯭ꯔꯕ ꯑꯩꯈꯣꯏꯁ
ꯑꯥ ꯃꯄꯥꯟꯗ ꯂꯩꯕꯗꯨꯔꯣ
ꯍꯣꯏ
ꯑꯣ
ꯑꯩꯈꯣꯏꯒ ꯀꯩꯅꯣ ꯇꯧꯃꯤꯟꯅꯕ ꯑꯃ ꯅꯨꯄꯤ ꯈꯔ ꯉꯧꯕꯗꯣ
ꯍꯣꯏ ꯍꯣꯏ ꯍꯣꯏ
ꯑꯗꯨꯗꯣ ꯃꯉꯣꯟꯗꯒꯤ ꯅꯝꯕꯔ ꯍꯪꯉꯛꯑꯦ ꯍꯥꯏ ꯈꯪꯕ꯭ꯔꯥ ꯇꯥꯕ꯭ꯔꯥ
ꯍꯣꯏ ꯇꯥꯏꯌꯦ ꯇꯥꯏꯌꯦ ꯈꯪꯉꯦ ꯈꯪꯉꯦ
ꯑꯗꯣ ꯃꯥ ꯊꯥꯕ꯭ꯔꯥ ꯑꯦꯛꯖꯥꯝꯗꯣꯅ ꯍꯪꯉꯛꯄ
ꯑꯥ ꯍꯥꯏꯕꯗꯤ ꯑꯩꯒꯤꯗꯣ ꯌꯥꯋ
ꯆꯨꯝꯗꯦꯅ ꯃꯥꯗꯤꯦ ꯅꯪꯒꯤ ꯅꯠꯇꯤꯌꯦ ꯑꯩꯈꯣꯏ ꯏꯃꯥꯟꯅꯕꯤ ꯑꯃ ꯈꯔ ꯉꯧꯔꯒ ꯃꯃꯥꯏ ꯅꯥꯟꯕꯗꯣ
ꯍꯣꯏ ꯃꯥꯁꯨ ꯌꯥꯎꯕ꯭ꯔꯥ ꯍꯥꯏꯅ ꯍꯪꯉꯛꯄ
ꯍ
ꯑꯥ
ꯋꯥꯗꯤ ꯄꯥꯎ ꯐꯥꯎꯗꯕ ꯀꯨꯏꯈ꯭ꯔꯦ ꯍꯥꯏꯕ ꯑꯩꯗꯣ
ꯑꯣ ꯑꯩ ꯅꯍꯥꯟꯃꯨꯛꯇꯣ ꯀꯔꯤ ꯃꯇꯝꯗꯨꯅꯗꯤ ꯀꯥꯎꯔꯦꯀꯣ ꯃꯥꯁꯦ ꯑꯩꯉꯣꯟꯗ ꯑꯃꯨꯔꯛꯇꯗꯤ ꯃꯦꯁꯦꯁ ꯊꯥꯔꯛꯈꯤꯕꯅꯦꯕ
ꯑꯥ
ꯊꯥꯔꯛꯑꯒ ꯑ ꯅꯪꯒꯤ ꯃꯇꯥꯡꯁꯨ ꯍꯪꯂꯛꯄꯅꯦ ꯑꯗꯣ ꯃꯥꯗꯣ ꯅꯨꯡꯉꯥꯏꯔꯤꯕ꯭ꯔꯣ ꯀꯃꯥꯏꯅ ꯇꯧꯔꯒ ꯂꯩꯕ꯭ꯔꯣ ꯈꯣꯠꯄ꯭ꯔꯣ ꯍꯥꯏꯅ ꯍꯪꯪꯂꯛꯄꯅꯦꯕ
ꯎ
ꯑꯗꯨ ꯅꯪ ꯀꯔꯤ ꯃꯇꯝꯗ ꯌꯥꯎꯗꯣꯏꯅꯣ ꯈꯣꯠꯇꯣꯏꯅꯣ ꯍꯥꯏꯅ ꯍꯥꯏꯔꯛꯑꯦ ꯑꯅ ꯑ ꯀꯩꯅꯣ ꯃꯥ ꯑꯁꯤ ꯊꯥꯗꯤ ꯌꯥꯎꯗꯧ ꯃꯥꯜꯂꯦ ꯑꯗꯨꯕꯨ ꯐꯖꯅꯗꯤ ꯈꯪꯗꯦ ꯈꯣꯠꯇꯦ ꯑꯅ ꯍꯥꯏꯔꯦ ꯑꯗꯨ ꯃꯥꯅ ꯑꯩ ꯅꯪꯗꯤ ꯍꯥꯏꯔ ꯃꯥꯅꯦ ꯑꯦ ꯅꯪꯗꯤ ꯊꯕꯛ ꯇꯧꯕꯣ ꯍꯥꯏꯅ ꯑꯩꯅ ꯍꯪꯉꯦ
ꯑꯥ
ꯃꯥꯁꯨ ꯑꯦ ꯇꯧꯗꯦꯗ ꯍꯥꯏꯔꯛꯄ ꯋꯥꯅꯤꯗ
ꯅꯪꯅꯦꯉꯣꯈꯣꯏ ꯀ꯭ꯂꯥꯁꯃꯦꯠꯀꯤ ꯅꯨꯄꯤꯒꯤꯒ ꯑꯦꯖꯥ ꯑꯝꯇ ꯇꯧꯗ꯭ꯔꯤ ꯃꯥꯜꯜꯂꯤ
ꯈꯪꯗꯦ ꯍꯣꯏ ꯑꯗꯨꯝ ꯌꯨꯝꯗ ꯄꯪꯉꯥꯏ ꯂꯩꯅꯩꯌꯦꯕ ꯑꯗꯨꯒ ꯑꯩꯅ ꯏꯃꯥꯟꯅꯕꯤ
ꯁꯤꯗ
ꯍꯣꯏ ꯑꯗꯨꯕꯨꯗꯤ ꯀꯩꯁꯨ ꯀꯥꯏꯗꯦꯗ ꯑꯗꯨꯕꯨꯗꯤ ꯃꯤ ꯊꯥ ꯀꯨꯏ ꯀꯨꯏꯅ ꯊꯥ ꯃꯔꯤ ꯃꯉꯥ ꯇꯔꯨꯛꯁꯨ ꯀꯣ
ꯑꯩꯈꯣꯏꯗꯒꯤ ꯁꯦꯅꯤꯌꯥꯔ ꯑꯃ ꯂꯩꯕꯅꯤꯅꯦ ꯃꯥꯗꯣ ꯃꯥ ꯏꯟꯇꯔꯟ ꯇꯧꯕꯗ ꯉꯥꯏꯔꯤꯕꯅꯤ
ꯑꯁ ꯨꯁꯤ ꯌꯥꯏ
ꯃ ꯁ ꯀ ꯍꯥꯄ ꯆ ꯃ
ꯑꯥ ꯑꯗꯨꯝ ꯇꯞꯅ ꯇꯧꯔꯁꯨ ꯌꯥꯏꯌꯦꯗ ꯑꯃ ꯑꯥ ꯃꯄꯥꯟꯗ ꯏꯃꯥꯟꯅꯕꯤ ꯂꯩꯕꯗꯣ
ꯑꯣ
ꯑꯗꯨꯗ ꯂꯩꯕ ꯏꯃꯥꯟꯅꯕꯤꯒ ꯅꯣꯏꯔꯣꯝꯒꯤ ꯃꯤ ꯑꯃ ꯆꯪꯉꯦ ꯍꯥꯏꯕꯅꯦꯕ ꯑꯗꯣ ꯃꯥꯁꯨ ꯊꯕꯛ ꯅꯍꯥꯟꯗꯤ ꯊꯥ ꯊꯥ ꯇꯔꯨꯛꯀꯨꯝꯕ ꯂꯩꯔꯒ ꯃꯥꯗꯣ ꯊꯕꯛ ꯐꯪꯕꯤꯗ ꯑꯗꯨꯝ ꯂꯩꯌꯦ ꯍꯥꯏꯌꯦꯕꯀꯣ
ꯑ
ꯃꯇꯨꯡꯗ ꯑꯃꯨꯛꯀ ꯈꯔ ꯂꯩꯔꯕ ꯃꯇꯨꯡꯗ ꯊꯕꯛ ꯃꯆꯥ ꯑꯃ ꯃꯤꯠꯀꯤ ꯀꯩꯅꯣꯗꯔꯥ ꯑꯃ ꯌꯦꯡꯉꯦ ꯆꯠꯂꯦ ꯍꯥꯏꯔꯅꯦ ꯑꯗꯨꯗ ꯆꯠꯂꯒ ꯑꯗꯨꯗ ꯊꯕꯛ ꯃꯆꯥ ꯑꯃ ꯇꯧꯔꯝꯃꯦ ꯍꯥꯏꯌꯦꯦ ꯑꯃꯨꯛ ꯆꯍꯤ ꯑꯃ ꯃꯇꯨꯡꯗ ꯑꯃꯨꯛꯀ ꯍꯧꯖꯤꯛ ꯑ ꯏꯃꯥꯟꯅꯕꯤ ꯑꯃ ꯏꯃꯥꯟꯅꯕꯤ ꯍꯧꯖꯤꯛ ꯑꯍꯝꯕ ꯋꯥꯗ ꯂꯩꯕꯒ ꯂꯩꯃꯤꯟꯅꯕ ꯑꯃꯗꯣ
ꯑꯥ
ꯃꯣꯏ ꯅꯧꯅ ꯊꯕꯛ ꯐꯪꯕꯗꯣ
ꯑ
ꯑꯗꯨꯗ ꯃꯣꯏꯁꯦ ꯄꯨꯟꯅ ꯊꯕꯛ ꯇꯧꯔꯦ ꯈꯣꯠꯂꯦ ꯍꯥꯏꯕꯅꯦ ꯆꯍꯤ ꯑꯃ ꯃꯈꯥꯏ ꯃꯇꯨꯡꯗꯒꯨꯝꯕ ꯐꯪꯕ ꯃꯥꯜꯂꯦ ꯑꯗꯨꯕꯨꯗꯤ
ꯑꯣ
ꯑꯗꯨꯕꯨꯗꯤ ꯑꯗꯨꯝ ꯇꯞꯅꯁꯨ ꯐꯪꯕ ꯌꯥꯎꯕ ꯃꯥꯜꯂꯦꯗ ꯑꯗꯨꯕꯨꯗꯤ
ꯑꯥ ꯍꯣꯏ ꯑꯁ ꯊꯕꯛꯀꯤꯗꯤ ꯑꯗꯨꯝ ꯐꯪꯅꯤꯗ
ꯍꯣꯏ ꯐꯪꯅꯤꯗ ꯊꯕꯛꯄꯨ
ꯑꯩꯈꯣꯏꯅꯍꯃꯨꯛ ꯑꯩꯈꯣꯏ ꯑꯩꯈꯣꯏꯅ ꯏꯟꯇꯔꯟ ꯇꯧꯕ ꯃꯐꯝꯗꯁꯨ ꯆꯍꯤ ꯀꯌꯥꯅꯣ ꯃꯥꯅ ꯀꯩꯝ ꯇꯧꯗꯕꯤ ꯂꯩ ꯍꯥꯏꯗꯣ ꯑꯗꯨ ꯀꯩꯅꯣꯗꯣ ꯍꯣꯏ
ꯑꯁ ꯑꯗꯨ ꯑꯣꯖꯥꯁꯨ ꯅꯨꯡꯁꯤꯌꯦ
ꯑꯁꯦꯡꯕ ꯃꯥꯒꯨꯝꯕ ꯗꯤꯄꯥꯔꯠꯃꯦꯟ ꯈꯨꯗꯤꯡꯃꯛꯇ ꯌꯥꯎꯔꯝꯃꯗꯤꯀꯣ ꯑꯩꯈꯣꯏꯁꯦ ꯐꯅꯃꯗꯤ ꯍꯩꯅꯤ ꯇꯥꯛꯄ ꯀꯥꯂꯦꯕ ꯑꯗꯨ ꯑꯣꯖꯥꯗ ꯅꯨꯡꯁꯤ ꯐꯩꯌꯦꯕ
ꯍꯣꯏ ꯑꯗꯨ ꯌꯥꯝ ꯐꯩꯌꯦ ꯑꯗꯨꯅꯤ ꯑꯩꯗꯤ ꯃꯥꯁꯦ ꯑꯩꯅ ꯍꯦꯛ ꯍꯦꯛ ꯐꯣꯟ ꯇꯧꯕ ꯅꯨꯄꯥꯁꯨ ꯃꯁꯛ ꯈꯔ ꯃꯥꯟꯅꯗ꯭ꯔꯥ ꯅꯣꯏꯔꯒ ꯑꯗꯨꯒꯤ ꯑꯩꯅ ꯃꯥꯡꯕꯅꯁꯨ ꯍꯥꯏꯕꯅꯦꯕ ꯑꯁ ꯅꯪ ꯃꯥꯟꯕ ꯑꯣꯖꯥ ꯑꯃ ꯂꯩꯌꯦ ꯑꯗꯨ ꯃꯤꯁꯨ ꯌꯥꯝ ꯐꯩꯌꯦ ꯈꯣꯠꯂꯦ ꯍꯥꯏꯌꯦ ꯑ ꯃꯥꯅ ꯑꯩ ꯃꯥꯟꯕꯒꯤ ꯀꯅꯦ ꯍꯥꯏꯦꯔꯛꯄ ꯍ ꯑꯁ ꯃꯥꯕꯨꯗꯤ ꯐꯩꯌꯦ
ꯍꯣꯏ ꯑꯔꯣꯏꯕꯁꯨ ꯑꯣꯏꯔꯒ
ꯑꯣ ꯑꯇꯣꯞꯄꯒꯤ ꯍꯥ
ꯍꯧꯈ꯭ꯔꯦ ꯍꯥꯏꯕ ꯂꯣꯏꯈ꯭ꯔꯦꯕ
ꯑꯇꯣꯞꯄꯒꯤ ꯎꯝ ꯀꯣꯂꯦꯖꯀꯤ ꯏꯃꯥꯟꯅꯕꯤꯁꯤꯡꯗꯣ
ꯑꯥ
ꯑꯗꯨ ꯑꯩꯈꯣꯏꯒꯤꯗꯣ
ꯑꯥ